ꯍꯣꯏ ꯍꯧꯖꯤꯛꯇꯤ ꯀꯩꯗꯧꯔꯤꯕ꯭ꯔꯣ
ꯍꯣꯏ ꯑꯩ ꯑꯣ ꯀꯩꯅꯣ ꯅꯪꯗꯣ ꯃꯤꯗꯥꯜꯗ ꯐꯝꯕꯗꯨꯔꯥ ꯁꯦꯠ ꯍꯥꯞꯄꯒ
ꯍꯥꯥ
ꯅꯪꯒꯤ ꯅꯪꯒꯤ ꯄ꯭ꯔꯣꯐꯥꯜꯗꯅꯤꯗꯥꯗ ꯐꯝꯕꯗꯨꯔꯥ
ꯑꯩꯒꯤ ꯐ꯭ꯔꯦꯟꯦ ꯃꯥꯗ
ꯑꯣ
ꯃꯠꯇ ꯅꯪ ꯈꯪꯕ꯭ꯔꯝꯃꯣ ꯑꯩꯕꯨ
ꯈꯪꯗꯦꯍꯦ ꯐꯖꯅꯁꯨ ꯌꯦꯡꯕꯤꯗꯦ
ꯑꯣ ꯍ
ꯑ ꯐꯖꯅꯅ ꯐꯖꯅ ꯅꯨꯡꯁꯤꯅꯑꯣ ꯐꯖꯅ ꯂꯣꯏꯅ ꯍꯥꯏꯔꯤ
ꯍꯥꯏꯦ ꯑ ꯑꯣ ꯃ
ꯇꯥꯏꯝ ꯑꯣꯏꯔꯝꯕꯒꯤ ꯃꯨꯠꯄ ꯑꯣꯏꯔꯝꯅꯤ ꯑꯗꯨꯝ
ꯉꯁꯥꯏ ꯑꯩꯅ ꯍꯥꯏ
ꯑꯣ
ꯑꯗꯨ ꯃꯥꯥꯏꯅ ꯅꯪꯅ ꯅꯨꯄꯤ ꯅꯨꯄꯥ ꯅꯨꯡꯁꯤꯅꯕ ꯍꯥꯏꯕꯁꯤ ꯑꯣ ꯁꯨꯃꯥꯏꯅ ꯇꯧꯒꯦ ꯑꯩ ꯎꯝ ꯅꯨꯄꯤ ꯅꯨꯄꯤꯒꯅ ꯄꯥꯒ ꯆꯞ ꯃꯅꯅ ꯅꯨꯡꯁꯤꯅꯔꯁꯨ ꯀꯣ
ꯎꯝ
ꯅꯨꯄꯤꯅ ꯌꯥꯝ ꯅꯨꯡꯁꯤꯕꯁꯦ ꯍꯦꯟꯖꯤꯟꯈ꯭ꯔꯕ
ꯎꯝ
ꯅꯨꯄꯤꯁꯦ ꯅꯨꯄꯤꯅ ꯌꯥꯝ ꯍꯦꯟꯖꯤꯟꯅ ꯅꯨꯡꯁꯤꯔꯛꯈ꯭ꯔꯗꯤ ꯅꯨꯄꯥꯁꯤꯡꯁꯤ ꯏꯟꯇꯔꯦꯁ ꯂꯩꯔꯛꯇꯕꯅꯤꯀꯣ
ꯎꯝ
ꯑꯗꯨꯒ ꯅꯨꯄꯤ ꯅꯨꯄꯥꯅ ꯌꯥꯝ ꯅꯨꯡꯁꯤꯅꯔꯒ ꯅꯨꯄꯥꯅ ꯅꯨꯄꯤꯁꯦ ꯌꯥꯝ ꯁꯦꯔꯦꯁ ꯑꯣꯏꯅ ꯅꯨꯡꯁꯤꯔꯛꯑꯕ
ꯎꯝ
ꯅꯨꯄꯤꯁꯤꯡꯁꯦ ꯏꯟꯇꯔꯦꯁ ꯇꯥꯏꯔꯥꯛꯛꯇꯕꯅꯦ
ꯎꯝ ꯑꯩꯅꯁꯨ ꯃꯥꯕꯨ ꯌꯥꯝ ꯏꯟꯇꯔꯦꯁ ꯂꯩꯔꯒ ꯅꯨꯡꯁꯤꯕꯅꯦ ꯑꯗꯨꯒ ꯃꯥꯁꯦ ꯀꯔꯤꯅꯣ ꯑꯩꯅ ꯀꯣꯜ ꯇꯧꯔꯛꯇ꯭ꯔꯗꯤ ꯃꯥ ꯇꯧꯔꯛꯂꯔꯣꯏꯕ
ꯑꯗꯨꯅꯦ ꯑꯗꯨꯒꯤꯅꯦ ꯑꯗꯨꯃꯥꯏꯅ ꯇꯧꯕꯅꯦꯕ ꯑꯩꯈꯣꯏꯁꯦ ꯑꯩꯈꯣꯏꯁꯨ ꯑꯗꯨꯃꯥꯏꯅ ꯑꯗꯨꯝ ꯇꯧꯔꯛꯑꯦ ꯀꯔꯤ ꯍꯥꯏꯁꯤꯔꯥ ꯃꯤꯅ ꯎ ꯇꯥꯏꯝ ꯄꯥꯁ ꯄ꯭ꯔꯣꯄꯣꯁ ꯇꯧꯔꯛꯑꯗꯤ ꯀꯩꯁꯨ ꯀꯩꯁꯨ ꯍꯥꯏꯗ꯭ꯔꯁꯨ ꯑꯗꯨꯝ ꯅꯨꯡꯁꯤꯕ ꯐꯥꯎꯕꯗꯣ ꯑꯗꯨꯒ ꯑꯩꯈꯣꯏꯅ ꯌꯥꯝ ꯅꯨꯡꯁꯤꯕ ꯍꯧꯔꯦ ꯍꯥꯏꯔꯗꯤ ꯅꯨꯄꯥꯅ ꯑꯗꯨꯝ ꯀꯥꯏꯅꯥ ꯊꯣꯛꯄ
ꯎꯝ
ꯑꯩ ꯑꯩ ꯏꯊꯟꯗ ꯑꯗꯨꯝ ꯋꯥꯍꯕꯀꯣ
ꯎꯝ
ꯑꯗꯨꯃꯥꯏꯅ ꯑꯗꯨꯝ ꯇꯧꯋꯦ ꯑꯗꯨꯒ ꯑꯩꯅ ꯎ ꯑꯁ ꯄꯥꯁꯨ ꯇꯥꯏ ꯄꯥꯁꯁꯤ ꯑꯣꯗ ꯃꯥꯅꯦꯦ ꯌꯥꯝ ꯁꯤꯕ ꯐꯥꯎꯗꯦ ꯍꯥꯏꯕ ꯃꯤꯁꯦ ꯑꯩꯉꯣꯟꯗ ꯌꯥꯝ ꯅꯨꯡ ꯅꯨꯡꯁꯤꯕꯒꯨꯝꯅ ꯑꯗꯨꯝ ꯇꯧꯔꯛꯄꯀꯣ ꯑꯗꯨꯒ ꯑꯩꯅ ꯧ ꯐꯧ ꯁꯥꯕꯤꯗꯅ ꯑꯗꯨꯝ ꯇꯣꯛꯊꯣꯛꯒꯗꯤ ꯃꯣꯏꯁꯦ
ꯎꯝ
ꯍꯥꯏꯁꯤꯔ ꯊꯃꯣꯏ ꯀꯥꯏꯔꯒ ꯍꯥꯟꯅ ꯇꯧꯋꯗꯣ ꯍꯥꯟꯅ ꯇꯧꯅꯗꯕ ꯊꯕꯛ ꯉꯥꯛꯇ ꯑꯗꯨꯝ ꯇꯧꯈꯤꯕꯀꯣ
ꯍꯣꯏ
ꯑꯗꯨꯃꯥꯏꯅ ꯇꯧꯋꯦꯕ
ꯎ ꯑꯗꯨꯕꯨꯗꯤ ꯆꯨꯝꯃꯦꯩꯕ ꯑꯩ ꯑꯩꯒꯦ ꯁꯤ ꯑꯗꯨꯃꯤ ꯍꯧꯖꯤꯛꯁꯦ ꯃꯥ ꯑꯩꯅ ꯍꯥꯏ ꯆꯨꯞ ꯆꯨꯞ ꯇꯥꯅꯕꯒꯤꯅꯦ ꯑꯩꯕꯨ ꯅꯨꯡꯁꯤꯕꯗꯤ ꯅꯨꯡꯁꯤꯌꯦ ꯅꯨꯡꯁꯤꯕꯗꯤ ꯃꯤ ꯑꯅꯤ ꯅꯨꯡꯁꯤꯕꯗꯤ ꯃꯤ ꯑꯃꯒꯁꯨ ꯇꯥ ꯑꯗꯨꯝ ꯇꯧ ꯃꯥꯗꯤ ꯑꯗꯨꯋꯥꯏꯗ ꯇꯧꯗꯅ ꯃꯥꯅ ꯅꯤꯡꯕ ꯈꯛꯇꯅ ꯑꯗꯨ ꯑꯗꯨꯒꯤ ꯍꯥꯏꯕꯅꯤꯅ ꯑꯩꯁꯦ
ꯑꯗꯨꯒꯤꯅꯦ ꯑꯩꯅ ꯍꯥꯏꯔꯤꯁꯦ ꯅꯪꯅ ꯅꯪꯅ ꯌꯥꯝ ꯅꯨꯡꯁꯤꯕ ꯇꯥꯔꯁꯨ ꯀꯣ ꯃꯉꯣꯟꯗ ꯎ ꯅꯪꯒꯤ ꯀꯔꯀꯝ ꯃꯥꯅꯤꯁꯤꯦ ꯈꯨꯅꯤ
ꯎꯝ ꯍ ꯃꯥꯅ ꯈꯥꯡꯕꯅ ꯀ ꯑꯗ꯭ꯔꯦ
ꯑꯗꯨ ꯅꯨꯡ ꯁꯤꯕꯨꯗꯤ ꯅꯨꯡꯁꯤꯔꯝꯃꯅꯤꯗ ꯃꯤꯁꯨ ꯀꯁꯨꯕꯨꯗꯤ ꯑꯗꯨꯝ
ꯎꯝ
ꯂꯥꯛꯊ
ꯎꯝ
ꯌꯥꯝ ꯅꯨꯡꯁꯤ ꯇꯅꯕꯤꯣ
ꯍꯣꯏ ꯕꯨ ꯀꯔꯤꯁꯨ ꯐꯔ ꯌꯥꯅꯦ
ꯑꯩꯁꯦ ꯎꯝ ꯑꯇꯣꯞꯄ ꯅꯨꯄꯤꯗꯤ ꯇꯣꯉꯥꯟꯕꯅꯦ ꯑꯗꯨꯝ ꯃꯥꯁꯨ ꯍꯥꯏꯌꯦ ꯑꯗꯨ ꯍꯥꯏꯕꯅꯦ ꯅꯪꯅ ꯉꯝꯃꯗꯤ ꯑꯗꯨꯝ ꯅꯨꯡꯁꯤ ꯤ ꯉꯝꯗ꯭ꯔꯗꯤ ꯑꯗꯨꯝ ꯇꯧ ꯃꯥꯁꯨ ꯑꯗꯨꯝ ꯍꯥꯏꯌꯦꯕ ꯑꯗꯨ ꯑꯩꯁꯨ ꯀꯣꯛꯁꯨꯥꯎꯕꯅꯤ
ꯑꯁ ꯑꯗꯨ ꯅꯨꯄꯤꯁꯤꯡꯅ ꯑꯗꯨꯃꯥꯏꯅ ꯑꯗꯨꯝ ꯍꯥꯏꯈ꯭ꯔꯕ ꯑꯗꯨꯒ ꯐꯣꯟꯗ ꯃꯦꯁꯦꯖ ꯑꯣꯏꯅ ꯍꯥꯏꯔꯈ꯭ꯔꯗꯤꯀꯣ
ꯍꯝ
ꯁꯦꯔꯤꯁ ꯑꯣꯏꯅ ꯄꯥꯎꯔꯥꯛꯂ ꯀꯩꯅꯣꯝꯃꯗꯤ ꯑꯗꯨꯝ ꯂꯩ ꯑꯩꯒꯤ ꯑꯩꯒꯤ ꯏꯌꯥꯝꯕ ꯑꯩꯒ ꯍꯦꯛ ꯄꯣꯛꯃꯤꯟꯅꯕ ꯑꯩꯒꯤ ꯍꯦꯛ ꯃꯊꯛꯀꯣ ꯃꯥꯁꯦ ꯅꯨꯄꯤ ꯑꯃ ꯅꯨꯡꯁꯤꯅꯑꯕ
ꯎꯝ
ꯅꯨꯄꯤ ꯑꯃ ꯅꯨꯡꯁꯤꯅꯔꯒ ꯆꯍꯤ ꯇꯔꯨꯛꯅꯤ ꯃꯣꯏꯅꯤ ꯅꯨꯡꯁꯤ ꯅꯥꯔ ꯑꯩꯁꯦ ꯈꯪꯕ꯭ꯔꯥ
ꯎꯝ ꯎꯝ ꯑꯣꯏꯣꯏ
ꯑꯗꯣ ꯃꯥꯗꯤ ꯑꯗꯨ ꯅꯨꯄꯤꯗꯨ ꯁꯣꯏꯗꯅ ꯂꯧꯔꯅꯤ ꯍꯥꯏꯅ ꯂꯩꯕ
ꯎꯝ
ꯑꯗꯨ ꯌꯥꯔꯦ ꯍꯥꯏꯅ ꯂꯥꯛꯏꯕꯗꯣ
ꯎꯝ
ꯆꯍꯤ ꯑꯃ ꯊꯥ ꯑꯃꯈꯛꯇꯒꯤ ꯃꯅꯨꯡꯗꯒꯤ ꯑꯩ ꯑꯣꯄꯔꯦꯁꯟ ꯇꯧꯕꯅꯦ ꯑꯩ ꯑꯩꯒꯤ ꯂꯥꯏꯅꯥ ꯐꯠꯇꯦ ꯑꯩꯅ ꯅꯣꯏ ꯌꯨꯝꯗ ꯄꯥꯜꯂꯛꯑꯒ ꯍꯥꯏꯗꯤ ꯐꯩ ꯑꯩꯅ ꯊꯕꯛ ꯁꯨꯕ ꯉꯝꯗꯗꯤ ꯅꯣꯏ ꯅꯨꯡꯉꯥꯏꯔꯣꯏ ꯍꯥꯏꯅ ꯖꯥ ꯖꯥꯠ ꯍꯥꯏꯕ ꯍꯧꯔꯛꯦꯕ
ꯎꯝ
ꯑꯗꯨ ꯑꯩꯒꯤ ꯏꯌꯥꯝꯕꯁꯦ ꯆꯤꯡ ꯅꯥꯕ ꯍꯧꯔꯕꯀꯣ
ꯍꯝ
ꯑꯗꯣ ꯑ ꯍꯣꯏ ꯅꯪꯅ ꯅꯨꯡꯁꯤꯔꯦ ꯍꯥꯏꯔꯁꯨ ꯑꯗꯨꯝꯗꯥꯥꯏꯔꯦ ꯍꯥꯏꯔꯦ ꯎ ꯆꯍꯤ ꯑꯗꯨ ꯍꯥꯏ ꯑꯩ ꯏꯌꯥꯝꯕꯅ ꯑꯗꯨꯝ ꯍꯥꯏꯕꯖꯥꯠꯅꯦ
ꯎꯝ
ꯑꯗꯨꯒ ꯃꯥꯁꯦ ꯏꯃꯥ ꯕꯕꯥ ꯑꯩꯉꯣꯟꯗ ꯐꯥꯎ ꯐꯣꯟ ꯇꯧꯍꯜꯂꯦꯕ ꯑꯗꯨ ꯅꯨꯄꯤꯗꯨꯀꯣ
ꯎꯝ
ꯍꯣꯏ ꯏꯃꯥ ꯕꯕꯥꯅ ꯐꯣꯟ ꯇꯔ ꯀꯥꯟ ꯑꯩꯗ ꯏꯅꯥ ꯐ ꯑꯩ ꯇꯧꯉꯩ ꯃꯥꯕꯨꯁꯨ ꯑꯩꯅ ꯅꯨꯡꯁꯤꯔꯤ ꯑꯩꯕꯨ ꯇꯧꯕ ꯀꯥꯟꯗ ꯃꯥꯁ ꯑꯅꯤꯡꯕ ꯅꯣꯏꯒꯤ ꯑꯅꯤꯡꯕ ꯇꯧꯕ ꯍꯩꯗ꯭ꯔꯗꯤ ꯃꯌꯦꯛꯡ ꯈꯥꯏ ꯑꯩꯕꯨ ꯄꯥꯝꯃꯛꯑꯣꯏ ꯍꯥꯏꯅꯤꯀꯣ ꯑꯗꯨꯝꯃꯥꯏꯅ ꯍꯥꯏꯔꯛꯑꯦꯌꯦ ꯏꯃꯥ ꯕꯕꯥꯗꯨꯁꯨ ꯑꯗꯣ ꯑꯩꯒꯤ ꯏꯌꯥꯝꯕꯗꯤ ꯊꯨꯝꯃꯣꯏ ꯀꯥꯏꯔꯒ ꯂꯩꯕ
ꯎꯝ
ꯑꯗꯨꯝ ꯀꯣꯟꯗ ꯇꯧꯔꯤ ꯑꯗꯨꯝ ꯍꯞꯇꯥ ꯑꯃ ꯃꯤꯒꯨꯝꯕ ꯂꯩꯔꯒ ꯑꯗꯨꯝ ꯃꯌꯨꯝ ꯄꯥꯟꯊꯣꯛꯈꯤꯕ ꯑꯇꯣꯞꯄꯗ
ꯑꯣ
ꯑꯗꯨ ꯑꯩ ꯏꯌꯥꯝꯃꯗꯤ ꯍꯥꯏꯔꯤ ꯃꯥ ꯆꯞ ꯆꯥꯕ ꯈꯨꯗꯤꯡꯗ ꯏꯀꯥꯏ ꯈꯪꯕꯅꯤ ꯑꯉ ꯑꯗꯨꯝ ꯀꯞꯒ ꯅꯥꯁꯤꯌꯥꯗꯣ ꯑꯩꯅ ꯍꯥꯏ ꯑꯗꯨꯒꯨꯝꯕꯒꯤꯠꯇ꯭ꯔꯁꯨ ꯅꯪꯒꯤꯣꯟꯅ ꯅꯒꯤ ꯇꯒꯤ
ꯎꯝ ꯅꯪꯒꯤ
ꯍꯣꯏ ꯑꯩꯒꯤꯗꯣ ꯏꯁꯄꯤꯀꯔ ꯅꯨꯡꯉꯥꯏ
ꯐꯖꯅ ꯇꯥꯔꯗꯤ ꯑꯗꯨ ꯈꯔ ꯆꯞꯄ ꯆꯞꯄ ꯆꯞꯄ
ꯑꯗꯨꯒꯤ ꯍꯧꯖꯤꯛꯁꯦ ꯃꯥ ꯅꯨꯄꯤ ꯊꯤꯔꯔꯣꯏ ꯍꯥꯏꯅ ꯍꯧꯖꯤꯛ ꯍꯧꯖꯤꯛꯐꯥꯎ ꯃꯥꯒꯤ ꯋꯥꯈꯜꯗ ꯑꯗꯨꯝ ꯂꯨꯞꯄꯒ ꯂꯩꯔꯤ ꯃꯌꯨꯝ ꯄꯥꯟꯈ꯭ꯔꯦꯕ ꯑꯗꯨ ꯅꯨꯄꯤꯗꯣ ꯑꯇꯣꯞꯄꯗ
ꯑꯣ ꯑꯩꯁꯨ ꯈꯪꯗ꯭ꯔꯦ ꯏꯃꯥꯅ ꯎꯝ ꯅꯪꯅ ꯉꯝꯂꯗꯤ ꯑꯗꯨꯝ ꯅꯨꯡꯁꯤꯌꯨ ꯅꯠꯇ꯭ꯔꯗꯤ ꯇꯣꯛꯎ ꯍꯥꯏ ꯃꯥ ꯃꯥꯁꯨ ꯍꯥꯏꯕ ꯑꯁꯤꯒꯨꯝꯕ ꯋꯥ ꯉꯥꯡꯕꯁꯦ ꯁꯤꯅ ꯍꯥꯏꯗꯤ ꯁꯤ ꯋꯥꯗꯤ ꯍꯦꯟꯃꯜꯂꯦꯕ ꯀꯣ ꯑꯩꯅꯁꯨ ꯈꯔ ꯈꯟꯂꯒ ꯂꯩꯕꯅꯤ ꯍꯧꯖꯤꯛ
ꯑꯗꯨ ꯅꯨꯄꯤꯁꯤꯡꯗ ꯅꯨꯄꯤ ꯑꯣꯏꯔꯣ ꯅꯨꯄꯥ ꯑꯣꯏꯔꯣ ꯐꯣꯟ ꯅꯨꯄꯤ ꯑꯣꯏꯔꯣ ꯅꯨꯄꯥ ꯑꯣꯏꯔꯣ ꯐꯣꯟ ꯇꯣꯏꯅ ꯇꯧꯔꯛꯇ꯭ꯔꯕ ꯑꯗꯨꯒ ꯐꯣꯟ ꯈꯔ ꯚ꯭ꯌꯨꯖꯤ ꯑꯣꯏꯕ ꯍꯧꯔꯕ ꯑꯗꯨꯒ ꯋꯥꯔꯤ ꯋꯥꯔꯤ ꯁꯥꯟꯅꯕ ꯅꯨꯡꯉꯥꯏꯔꯛꯇ꯭ꯔꯥꯗꯤ ꯑꯩꯁ ꯀꯩꯅꯣꯃꯗꯤ ꯗꯨꯝ ꯂꯩꯈ꯭ꯔꯥꯅꯤꯗ
ꯎꯝ
ꯑꯩꯈꯣꯏꯁꯨ ꯑꯩꯈꯣꯏꯁꯨ ꯆꯍꯤ ꯃꯅꯤꯗꯤ ꯑꯗꯨꯝ ꯂꯩꯩꯁꯥ ꯑꯣꯏꯔꯛꯑꯒ ꯅꯨꯄꯥ ꯃꯌꯥꯝ ꯀꯣꯏꯅꯔꯛꯏꯁꯦ ꯈꯪꯉꯦꯕꯀꯣ
ꯎꯝ ꯀꯔꯤ ꯋꯥꯈꯜ ꯂꯩꯕ꯭ꯔꯥ ꯈꯪꯗꯦ ꯑꯩꯁꯦ
ꯑꯗꯣ ꯍꯦꯟꯖꯤꯟꯅꯁꯨ ꯈꯟꯒꯅꯨꯗ
ꯑꯩꯅꯗꯤ ꯑꯁꯦꯡꯕ ꯊꯝꯃꯣꯏ ꯅꯨꯡꯁꯤꯕꯒꯤꯀꯣ ꯑꯗꯨꯒꯤꯅꯤꯅ
ꯍꯣꯏ
ꯃꯁꯤꯔꯣ ꯌꯥꯝ ꯇꯥꯏ
ꯎꯝ ꯍꯣꯏ ꯅꯣꯏꯗꯤ ꯐꯩꯅ ꯌꯨꯝ ꯄꯥꯟꯈ꯭ꯔꯦꯅ ꯅꯣꯏꯅ ꯅꯣꯏꯅ ꯐꯔꯦꯌꯦ
ꯑꯩꯈꯣꯏꯒꯤ ꯍꯣꯢ ꯑꯩꯈꯣꯏ ꯍꯧꯖꯤꯛ ꯑꯩꯒꯤ ꯅꯨꯄꯥ ꯏꯕꯥꯅꯤ ꯌꯨꯝ ꯄꯥꯟꯕꯁꯤꯁꯨ ꯌꯥꯝ ꯀꯨꯏꯅ ꯈꯪꯅꯗꯦ ꯊꯥ ꯑꯃ ꯅꯤ ꯈꯛꯇꯅꯦ ꯈꯪꯅꯕ
ꯑꯣ ꯑꯗꯨ ꯌꯥꯝ ꯅꯨꯡꯁꯤꯔꯝꯒꯅꯤꯀꯣ ꯅꯣꯏꯕꯨꯗꯤ
ꯍꯣꯏ ꯑꯗꯨꯝ ꯑꯗꯨ ꯍꯥꯏꯕ ꯇꯥꯔꯦ ꯑꯈꯣꯏꯅ ꯀꯔꯤꯅꯣ ꯃꯣꯏꯅ ꯄꯥꯝꯗꯕ ꯊꯕꯛ ꯇꯧꯔꯝꯃꯁꯨ ꯃꯣꯏꯅ ꯍꯣꯏ ꯑꯉꯥꯡ ꯑꯣꯏꯔꯒ ꯑꯈꯣꯢꯅ ꯌꯨꯝ ꯄꯥꯟꯕ ꯃꯇꯝ ꯌꯥꯎꯗ꯭ꯔꯤꯉꯩꯗ ꯂꯧꯕꯤꯕꯒꯤꯅꯦ ꯑꯉꯥꯡꯒꯤ ꯋꯥꯈꯜ ꯑꯗꯨꯝ ꯆꯦꯜ ꯂꯨꯕꯒꯤ ꯅꯦ ꯍꯥꯏꯕꯒꯤ ꯋꯥꯈꯜꯗꯣ ꯑꯗꯨꯝ ꯂꯩꯌꯦꯕ ꯃꯣꯏ ꯋꯥꯈꯜꯗꯀꯣ ꯑꯗꯨꯒ ꯑꯈꯣꯏ ꯐꯅ ꯁꯥꯎꯅꯤꯡꯉꯁꯨ ꯌꯥꯝ ꯁꯥꯎꯕꯤꯗꯦꯕ
ꯑꯣ ꯇꯨꯅꯤ ꯐꯩꯌꯦ ꯌꯥꯝ ꯐꯩꯌꯦ
ꯑꯗꯨꯒ ꯑꯈꯣꯏꯒꯤ ꯋꯥꯈꯜꯕꯨ ꯍꯥꯏꯔꯗꯤ ꯑ ꯑꯈꯣꯏꯄꯥ ꯑꯩꯒꯤꯗꯃꯛ ꯍ ꯍꯥꯏꯕ ꯇꯥꯔꯦ ꯌꯥꯝ ꯂꯥꯏꯅ ꯄꯥꯟꯕꯖꯨ
ꯎꯝ ꯎꯝ
ꯀꯣ
ꯍꯣꯏ ꯑꯩꯁꯨ
ꯑꯗꯨꯝ ꯐꯖꯅ ꯊꯦꯝꯖꯤꯜꯂꯒ ꯐꯖꯅ ꯅꯨꯡꯁꯤ ꯌꯥꯔꯦ ꯀꯩꯅꯣ ꯇꯧ
ꯎꯝ ꯑꯩꯁꯨ ꯑꯗꯨꯝ ꯈꯟꯕꯅꯦ ꯃꯥꯒꯤ ꯇꯧꯒꯅꯤꯉꯥꯢ ꯑꯩ ꯇꯟꯕꯨ ꯇꯟꯕꯒꯨꯝ ꯐꯪꯗ꯭ꯔꯦ ꯋꯥꯁꯔꯝ ꯍꯥꯡꯕ ꯌꯥꯗ꯭ꯔꯕ ꯑꯗꯨꯒꯤ ꯇꯥꯕ꯭ꯔꯣ
ꯑꯗꯨꯃꯥꯏꯅ ꯇꯧꯈ꯭ꯔꯗꯤ ꯃꯥ ꯋꯥꯈꯜ ꯑꯃꯗꯤ ꯂꯩꯔꯝ ꯃꯤ ꯀꯩꯅꯣꯝꯃ ꯂꯩꯔꯝꯅꯤ ꯃꯥꯅ ꯈꯟꯕꯀꯣ ꯑꯗꯨꯒ ꯃꯥꯅ ꯇꯦꯟꯁꯟ ꯂꯩꯕ ꯀꯥꯟꯗꯀꯣ
ꯍꯣꯏ
ꯃꯥꯅ ꯇꯦꯟꯁꯟ ꯂꯩꯕ ꯀꯥꯟꯗ ꯀꯣꯜꯁꯨ ꯄꯪ ꯄꯪ ꯇꯧꯒꯅꯨꯀꯣ
ꯎꯝ
ꯑꯗꯨꯗꯤ ꯅꯪ ꯅꯪꯉꯣꯟꯗ ꯃꯥꯅ ꯇꯦꯟꯁꯟ ꯃꯥꯅ ꯁꯥꯎꯔꯗꯤ ꯅꯪ ꯍꯦꯟꯅ ꯀꯣꯜ ꯇꯧꯅꯤꯡꯕ꯭ꯔ ꯃꯥꯒꯤ ꯈꯣꯟꯖꯦꯜ ꯍꯦꯟꯅ ꯇꯥꯅꯤꯡꯂꯛꯀꯅꯦꯕ ꯈꯪꯕ꯭ꯔꯥ
ꯎꯝ
ꯑꯗꯨ ꯃꯇꯝꯗ ꯅꯪꯁꯨ ꯈꯥꯡꯕ ꯇꯝꯃꯨ ꯍꯥꯏꯕ
ꯎꯝ
ꯑꯗꯨ ꯅꯠꯇ꯭ꯔꯗꯤ ꯃꯥꯅ ꯁꯥꯎꯅꯤꯡꯅꯤꯉꯥꯏꯗ ꯃꯥꯅ ꯅꯉꯣꯟꯗ ꯑꯥ ꯁꯥꯎꯕꯒꯤ ꯋꯥ ꯉꯥꯡ ꯅꯤꯡꯅꯤꯉꯥꯏꯗ ꯅꯪꯅ ꯍꯟꯖꯤꯟ ꯍꯟꯖꯤꯟ ꯇꯧꯔꯑꯗꯤ ꯃꯥꯁꯦ ꯍꯦꯟꯅ ꯍꯦꯟꯅ ꯁꯥꯎꯔ ꯑꯗꯨꯝ
ꯎꯝ
ꯁꯥꯎꯔꯗꯤ ꯅꯪꯗꯤ ꯍꯦꯟꯅ ꯍꯦꯟꯅ ꯅꯨꯡꯁꯤꯔꯒ ꯍꯦꯟꯅ ꯍꯦꯟꯅ ꯍꯦꯟꯅ ꯍꯦꯟꯅ ꯇꯥꯅꯤꯡꯂꯛꯀꯅꯤ ꯍꯥꯢꯕ
ꯎꯝ
ꯑꯗꯨꯗꯤꯅꯦ ꯁꯣꯏ ꯗꯧꯔꯤꯁꯦ
ꯑꯣ ꯑꯩ ꯊꯪꯅ ꯑꯩ ꯍꯥꯏ ꯌꯥꯝ ꯅꯨꯡꯁꯤꯃꯟꯕꯒꯤ ꯑꯗꯨꯝ ꯇꯒꯅꯤ ꯑꯩꯉꯣꯟꯗ
ꯑꯣ ꯃꯥꯗꯤ ꯅꯣꯏ ꯃꯁꯦꯟ ꯅꯣꯏ ꯆꯒ ꯃꯅꯤꯕ꯭ꯔꯥ
ꯍꯥ
ꯅꯣꯏ ꯖꯥꯇꯤ ꯃꯥꯟꯅꯕ꯭ꯔꯥ
ꯍꯣꯏ ꯃ ꯍꯣꯏ ꯆꯞ ꯃꯅ
ꯃꯥꯗꯤ ꯀꯔꯤ ꯊꯕ ꯁꯨꯒꯦ
ꯑꯗꯨꯝ ꯃꯥꯒꯤ ꯎꯝ ꯃꯆꯦ ꯍꯥꯏꯕ꯭ꯔꯥꯥꯡꯒꯤ ꯃꯆꯦꯠ ꯌꯨꯝꯗ ꯂꯩꯌꯦ